ꯍꯜꯂꯣ
ꯇꯥꯕ꯭ꯔꯣ
ꯇꯥꯏꯌꯦ ꯇꯥꯏꯌꯦ ꯃꯈꯣꯟꯁꯦ ꯑꯩꯁꯦ ꯐꯖꯅ ꯇꯥꯕ꯭ꯔꯣ
ꯇꯥꯏ
ꯎꯝ ꯀꯩꯗꯧꯔꯤꯒꯦ
ꯆꯥꯛ ꯇꯣꯛꯇꯉꯥꯏꯗꯤ
ꯑꯣ ꯀꯩ ꯃꯊꯦꯜ ꯆꯥꯔꯒꯦ
ꯃꯁ ꯏꯗꯤ ꯀꯩꯅꯩꯅꯣ ꯑ ꯕꯨꯀꯒ ꯊꯣꯡꯑꯒꯦ ꯃꯨꯀꯥ ꯃꯨꯀꯥ ꯃꯆꯥ ꯃꯆꯥ ꯃꯆꯥꯗꯣ ꯑꯗꯨꯒ ꯎ ꯎꯁꯣꯏ ꯀꯥꯡꯁꯨ ꯑꯃ ꯇꯧꯋꯦ
ꯑꯩꯁ ꯑꯍꯥꯎꯕꯅꯤꯅꯦ ꯑꯗꯨꯗꯤ ꯍꯧꯖꯤꯛ ꯃꯇꯝꯅꯤꯅ ꯑ ꯇꯁꯦ ꯇꯥꯡꯁꯨꯒꯥꯏ ꯆꯥꯗꯕ ꯀꯨꯏꯔꯦꯍꯦ ꯀꯥꯡꯉ ꯌꯥꯒ ꯅꯤꯡꯁꯤꯡꯉꯛꯦ ꯀꯥꯡ ꯃꯇꯝꯕꯨ ꯅꯤꯡꯁꯤꯡꯉꯦ ꯈꯨꯣꯏꯖꯤꯒ ꯆꯥꯔꯒ ꯀꯥꯡꯗꯒ ꯀꯩꯅꯣ ꯇꯧꯕꯗꯣ ꯑꯁ ꯃꯃꯥꯡꯗꯗꯤ ꯀꯥꯡ ꯈꯤꯁꯤꯒ ꯌꯥꯝ ꯆꯥꯕꯅꯤꯅꯦ ꯃꯣꯅꯤꯀꯥ ꯍꯣꯏ ꯇꯧꯔꯒ ꯑꯣꯀꯗ ꯅꯤꯡꯖꯉꯦ ꯑ ꯑꯗꯨ ꯃꯒꯣꯕꯤꯤꯟꯗꯗꯒ ꯆꯠꯂꯒ ꯑꯩꯈꯣꯏ ꯃꯌꯥꯝ ꯑꯃ ꯆꯠꯂꯒ ꯂꯥꯏ ꯈꯣꯏꯔꯝꯃꯒ ꯇꯧꯕꯗꯣ ꯅꯤꯡꯁꯤꯡꯉꯦ ꯍꯧꯖꯤꯛꯁꯦ ꯍꯧꯖꯤꯛ ꯏꯪꯈꯥꯥꯟ ꯊꯥ ꯅꯠꯇ꯭ꯔꯣ
ꯎꯝ ꯌꯧꯔꯛꯑꯦ ꯏꯪꯉꯦꯟꯗꯅꯤ ꯀꯥꯡꯗꯤ
ꯑ ꯏꯉꯦꯗ꯭ꯔꯥ ꯏꯉꯟꯒꯤ ꯅꯤꯅꯤ ꯄꯥꯟꯕꯗ ꯅꯠꯇ꯭ꯔꯥ ꯎꯝ ꯄꯥꯔꯃꯤꯗ ꯀꯩꯅꯣ ꯇꯧꯗꯣꯏꯅꯦꯕ ꯈꯤꯆꯤꯒ ꯆꯥꯟꯅꯗꯅ ꯇꯧꯕꯗꯣ ꯅꯨꯃꯤꯠ ꯀꯌꯥꯅꯤꯅꯣ ꯀꯥꯡ ꯆꯤꯡꯕꯕꯁꯤꯕꯣ
ꯍꯃꯤꯠꯇ꯭ꯔꯥ ꯎ ꯉꯅꯤꯔꯥ
ꯆꯂꯣꯗꯗꯥ ꯅꯪꯁꯨ ꯅꯨꯃꯤꯠ ꯇꯔꯥꯃꯉꯥꯅꯤ ꯌꯔꯝꯃꯣ ꯑꯩ ꯃꯤ ꯃꯉꯥꯅꯤ ꯅꯠꯇ꯭ꯔꯣ
ꯀꯩ ꯋꯥ
ꯇꯆꯤꯡꯕ
ꯈꯪꯗꯦꯌꯦ ꯑꯗꯨꯗꯤ ꯑꯩꯁꯨ
ꯏ ꯏꯁ ꯑꯩꯗꯤ ꯅꯨꯃꯤꯠ ꯃꯉꯥꯅꯤꯅꯤꯅ ꯂꯩꯗ ꯀꯥꯡ ꯆꯤꯡꯕꯁꯦ
ꯀꯥꯟꯩꯗꯤ ꯑꯣꯏꯔꯝꯃꯣꯏꯗ ꯃꯉꯥꯅꯤ ꯇꯔꯥ ꯆꯤꯡꯒꯗꯕ ꯅꯠꯇꯦ ꯑꯍꯧꯕ ꯑꯝꯒꯔꯣꯏꯕ ꯑꯃꯝꯒꯗꯅꯦ ꯀꯉ ꯀꯥꯂꯤꯦꯅꯤ ꯆꯤꯡꯦ
ꯑꯍꯧꯕ ꯀ ꯃꯉꯅꯤ ꯑꯍꯧꯕ ꯀꯔꯕꯒ
ꯎꯝ ꯀꯉ ꯀꯉꯂꯤꯅꯤꯡꯒ
ꯀꯩꯅ ꯀꯩꯅꯩꯅꯣ ꯑꯗꯣ ꯑꯩꯈꯣꯏꯒꯤ ꯒꯣꯕꯤꯟꯗꯅ ꯆꯤꯡꯕꯗꯣ ꯑꯍꯧꯕ ꯅꯨꯃꯤꯠꯇ ꯆꯤꯡꯒꯗꯣꯏꯅꯦ ꯅꯠꯇ꯭ꯔꯣ ꯀꯥꯡ ꯑꯆꯧꯕꯗꯣ
ꯀꯥꯡ ꯑꯆꯧꯕꯗ ꯍꯧꯕꯗ ꯆꯤꯡꯉꯅꯤ ꯑꯗꯨꯒ ꯂꯣꯏꯕꯒꯤ ꯀꯂꯦꯟꯗ ꯑꯃ ꯆꯤꯡꯉꯅꯤ
ꯃꯃꯤꯇꯤꯒꯤꯁꯤꯕ ꯅꯠꯇꯕ
ꯆꯤꯡꯗꯤꯌꯦ ꯏ
ꯑꯩꯗꯤ ꯚꯕꯥꯝꯗꯨ ꯅꯨꯡꯇꯕꯤ
ꯅꯠꯇꯦ ꯀꯗꯥꯏꯗꯒꯤ ꯑꯗꯨ ꯀꯥꯡꯖꯥꯎꯗꯨꯕꯨ ꯅꯨꯡꯇꯤꯒꯤ ꯆꯤꯡ ꯂꯩꯔꯗꯤ
ꯅꯠꯇꯦ ꯑꯗꯨ ꯀꯥꯡꯖꯥꯎꯗꯨꯕꯨꯗꯤ ꯑꯣꯏꯔꯦ ꯑꯗꯣ ꯃꯆꯥ ꯑꯩꯈꯣꯏ ꯂꯩꯀꯥꯏꯒꯤ
ꯆꯤꯡꯗꯦ ꯃꯆꯥꯁꯨ ꯆꯤꯡꯗꯦ ꯅꯨꯡꯇꯤꯒꯤ ꯆꯤꯡꯗꯦ ꯀꯥꯡꯒ ꯀꯥꯡꯂꯦꯟꯒ ꯈꯛꯇꯅꯤ ꯆꯤꯡꯗꯣꯏꯅꯦ꯫
ꯑꯣ ꯑꯩꯗꯤ ꯅꯨꯡꯇꯤꯒꯤ ꯆꯤꯡꯕꯣꯏ ꯉꯥꯛꯇ
ꯏꯉꯦꯟꯒꯤ ꯅꯤꯅꯤ ꯄꯥꯟꯕ꯫
ꯏꯉꯦꯟꯒꯤ ꯄꯥꯟꯕꯗ
ꯑ
ꯃꯃꯥꯡ ꯆꯍꯤꯗꯗꯤ ꯃꯃꯥꯡꯗ ꯃꯃꯥꯡꯗ ꯃꯣꯅꯤꯀꯥꯅ ꯑꯩꯈꯣꯏ ꯈꯦꯆꯔꯤꯒ ꯆꯥꯟꯅꯗꯅ ꯇꯧꯕꯗꯣ ꯅꯨꯡꯉꯥꯏꯕꯅꯤꯅꯦ꯫ ꯅꯠꯇ꯭ꯔ
ꯎꯝ
ꯅꯨꯡꯁꯤꯌꯦ ꯃꯇꯝꯁꯦ ꯈꯪꯍꯧꯗꯦ
ꯎꯝ ꯊꯝꯅꯥꯒꯒ ꯀꯣꯠꯂꯒ
ꯎꯝ
ꯈꯦꯆꯔꯤꯒ ꯊꯝꯅꯒꯁꯦ ꯑꯥꯁꯨꯛꯌꯥꯝ ꯆꯥꯅꯔꯤꯁꯤ ꯀꯃꯥꯏꯅ ꯇꯧꯕꯅꯣ ꯈꯪꯗꯦ
ꯈꯪꯗꯦ ꯑꯩꯈꯣꯏꯁꯨ ꯄꯤꯛꯄꯗꯒꯤ ꯀꯥꯡ ꯆꯤꯡꯕꯗꯒ ꯑ ꯀꯩꯅꯣꯒ ꯍꯩꯔꯨꯛꯀ ꯂꯥꯠꯇꯅꯒ ꯇꯧꯕꯗꯣ ꯅꯠꯇꯔꯥ ꯍꯩꯔꯨꯛꯀ ꯂꯥꯠꯄ ꯄ ꯑꯗꯒꯤꯗꯤ ꯕꯥꯃꯣꯟꯅ ꯕꯥꯃꯣꯟꯅꯅꯤꯅꯥ ꯆꯤꯡꯉꯤꯗꯣ
ꯑꯥ
ꯑꯣꯝ
ꯑꯗꯨ ꯀꯥꯡꯖꯥꯎ ꯆꯤꯡꯕꯗꯨꯗꯤ ꯑꯝꯇꯕꯨ ꯎꯗ꯭ꯔꯤꯗ꯫ ꯎ
ꯀꯥꯡꯖꯥꯎꯁꯦ ꯑꯩꯁꯨ ꯎꯗ꯭ꯔꯤꯌꯦ꯫ ꯑꯗ ꯑꯃꯨꯛꯈꯛꯇꯤ ꯑꯩ ꯆꯠꯂꯨꯔꯦ ꯆꯤꯡꯕꯗꯗꯤ ꯅꯠꯇꯕ ꯃꯣꯏ ꯆꯤꯡꯉ ꯂꯩꯕꯗꯤ ꯅꯠꯇꯕ ꯃꯥꯜꯂꯦ ꯌꯥꯝ ꯀꯟꯅ ꯁꯥꯡ ꯏꯟꯊꯣꯛꯇꯕ ꯈꯤꯜꯂꯒ ꯊꯝꯕ ꯗ ꯑꯩꯈꯣꯏ ꯆꯦ ꯃꯆꯥꯅꯨꯄꯤꯗꯣ ꯑꯍꯟꯗꯨꯒ ꯆꯠꯃꯤꯟꯅꯔꯨꯏꯕ ꯑꯗꯨꯝ ꯀꯥꯟꯗ ꯀꯨꯏꯔꯕ ꯋꯥꯅꯤꯗ ꯑꯃꯨꯛꯈꯛ ꯑꯤ ꯎꯒ꯭ꯔ ꯆꯤꯡꯕꯒꯤ ꯍꯧꯖꯤ ꯃꯑꯣꯡꯗꯨꯗꯤ ꯎꯍꯧꯗꯦ ꯑꯗꯨꯒ ꯑꯗꯨꯝ ꯈꯥ ꯑꯃ ꯂꯩꯔꯒ ꯃꯌꯥꯝ ꯀꯩ ꯀꯩ ꯀꯠꯄ ꯈꯣꯠꯄꯒꯩꯗꯤ ꯎꯏ ꯑꯣ ꯑꯉꯥꯡ ꯑꯣꯏꯔꯤꯉꯩꯗꯗꯤ ꯑꯩꯈꯣꯏ ꯂꯩꯀꯥꯏ ꯂꯩꯀꯥꯏꯒꯤ ꯀꯔꯦ ꯀꯒꯤ ꯑꯥ ꯂꯩꯀꯥꯏ ꯂꯩꯀꯥꯏꯒꯤ ꯆꯗ ꯀꯩꯅꯣ ꯇꯧꯕꯗꯣ ꯑꯨ ꯐꯅꯄꯅ ꯈꯣꯠꯇꯅ ꯊꯝꯃꯕꯗꯣ
ꯎꯝ ꯅꯪ ꯐꯣꯟꯁꯦ ꯐꯨꯟꯖꯟꯈꯔꯤꯁꯦ ꯀꯩꯗꯧꯔ
ꯂ
ꯎꯝ
ꯐꯜꯂꯤꯕ ꯀ
ꯈ ꯐꯔꯦꯃꯣ
ꯑꯩꯅ ꯐꯣꯟꯥꯎꯂꯤ
ꯃꯈꯣꯟ ꯐꯖꯅ ꯇꯥꯗꯕ꯭ꯔꯣ
ꯇꯥꯏꯌꯦ ꯇꯥꯏꯌꯦꯕ ꯑꯗ ꯑꯩꯅ ꯐꯨꯜꯗꯣ ꯁꯨꯃꯥꯏꯅ ꯆꯤꯡꯈꯠꯂꯒ ꯌꯦꯡ ꯌꯦꯅ ꯇꯒꯅꯤꯗ ꯑꯗꯣ ꯅꯥꯀꯟꯗ ꯃꯦꯠꯁꯤꯟꯈꯤꯕꯩꯔꯥ ꯈꯪꯗꯦ ꯍꯪꯗꯦ
ꯍꯨꯖꯤ ꯄꯨꯨꯖꯤ ꯇꯥꯔꯦ
ꯍꯛꯇ ꯍꯣꯠꯅꯔꯤꯌꯦ
ꯑꯗꯨ ꯑꯗꯨꯝ ꯂꯏꯔꯤ ꯎꯝ ꯌꯦꯉꯗꯁ
ꯅ ꯍꯧꯗꯣꯡ ꯑꯃ ꯂꯩꯕ ꯈꯣꯠꯛꯏ ꯈꯣꯠꯂꯦ ꯇꯧꯕꯗꯨꯗꯤ
ꯍꯧꯗꯣꯡ ꯑꯃ ꯍꯥꯏ ꯅꯤꯡꯁꯤꯡꯉꯛꯦꯅꯦ ꯍꯧꯗꯣꯡ ꯑꯃ ꯅꯥꯏꯗꯨꯗꯤ ꯐꯔꯦꯅꯦ ꯑꯗꯨꯒ ꯍꯧꯗꯣꯡ ꯑꯃ ꯉꯁꯤ ꯀꯩꯅꯣ ꯎꯆꯤ ꯍꯤꯗꯥꯛ ꯎꯆꯤꯒꯤ ꯎꯆꯤꯒꯤ ꯂꯥꯟꯅ ꯈꯥꯏꯔꯤꯔꯥ ꯃꯤꯅ ꯈꯥꯏꯔꯤꯔꯥ ꯑꯗꯒꯤ ꯁꯝꯕꯟꯗ ꯄꯜꯂꯤꯔ ꯌꯣꯠꯇ ꯄꯜꯂꯤꯔꯥ ꯈꯪꯗꯦ ꯃꯈ ꯈꯣꯡꯗꯣ ꯁꯦꯒꯥꯏꯔꯒ ꯂꯥꯛꯑꯦ
ꯑꯃ
ꯑꯗꯣ ꯑꯩꯅ ꯃꯥꯗꯣ ꯁꯨꯝ ꯂꯩꯃꯤꯟꯅꯔꯃꯤꯅ ꯃꯥꯏ ꯃꯑꯣꯡꯁꯦ ꯈꯪꯉꯦꯕ ꯅꯍꯥꯟꯈꯩꯗꯤ ꯑꯗꯨꯝ ꯑꯗꯨꯝ ꯀꯣꯏꯆꯠ ꯀꯣꯏꯆꯠ ꯆꯠꯂꯤꯅ ꯆꯠꯄꯗꯣ ꯉꯁꯤꯗꯤ ꯃꯥꯁꯦ ꯆꯠꯇꯕꯤꯗꯣ ꯀꯨꯜꯂꯒ ꯂꯩꯔꯝꯃꯦꯕ ꯑꯗ ꯑꯌꯨꯛ ꯀꯧꯗꯤꯤꯁꯨ ꯇꯧꯗꯦ ꯅꯨꯡꯗꯥꯡꯁꯤ ꯐꯨꯜꯂ ꯂꯦ ꯃꯖ ꯈꯜꯂꯤꯦ ꯀꯔꯤꯗꯧꯔꯖꯥꯅꯣ ꯃꯥꯁꯦ ꯉꯍꯥꯡꯈꯩ ꯀꯨꯟꯗꯕꯅꯤ ꯁꯤꯗꯤ ꯀꯨꯜꯂꯤꯁꯦꯅ ꯆ ꯆꯥꯕꯩ ꯊꯣꯛꯂꯛꯄꯗꯨꯗ ꯃꯈꯣꯡꯗꯣ ꯁꯦꯛꯑ ꯁꯦꯛꯑꯒ ꯊꯣꯛꯂꯛꯑꯦ ꯑꯗꯨꯗ ꯌꯦꯡꯉꯨꯔꯀꯥꯟꯗꯗꯤ ꯈꯣꯡꯄꯥꯛ ꯍꯥꯏꯒꯗ꯭ꯔꯥ ꯈꯣꯡꯌꯥ ꯍꯥꯏꯒꯗ꯭ꯔꯥ ꯑꯗꯨꯏꯗꯨꯗ ꯁꯦꯛꯒꯥꯏꯔꯒ ꯂꯩꯔꯝꯃꯦꯕ
ꯎꯝ ꯑꯁ ꯑꯗꯨꯗꯤ ꯄꯣꯠꯇꯗꯤ ꯌꯥꯒꯗ꯭ꯔ ꯑꯗꯨꯗꯤ ꯀꯌꯥ
ꯑꯗꯣ ꯃꯣꯏꯁꯦ ꯐꯣꯠꯇꯗꯤ ꯌꯥꯗꯣꯏꯕꯨꯗꯤ ꯃꯥꯟꯗꯦ ꯁꯔꯨꯒꯨꯝꯕ ꯈꯔ ꯎꯏꯌꯦ ꯃꯥꯏꯁꯦ ꯑꯗꯣ ꯍꯌꯦꯡ ꯗꯣꯛꯇꯔ ꯃꯣꯏ ꯁꯔꯖꯔꯤ ꯗꯣꯛꯇꯔ ꯎꯄꯦꯅꯅ ꯀꯩꯅꯣꯒꯤ ꯚꯦꯇꯤꯅꯔꯤꯒꯤ ꯑꯗꯨꯗ ꯐꯣꯟꯗꯤ ꯇꯧꯔꯦ ꯇꯧꯔꯒ ꯃꯥꯗꯣ ꯀꯃꯥꯏꯅ ꯇꯧꯗꯣꯏꯅꯣ ꯁꯨꯃꯥꯏ ꯁꯨꯃꯥꯏ ꯇꯧꯔꯤꯅꯣ ꯋꯥꯔꯤꯗꯣ ꯍꯥꯏ ꯀꯥꯟꯗ ꯃꯥꯅꯕꯨꯗꯤ ꯍꯥꯏꯔꯛꯑꯦ ꯍꯌꯦꯡ ꯌꯦꯡꯉꯁꯦ ꯍꯌꯦꯡ ꯍꯇꯥ ꯂꯥꯛꯑꯣ ꯃꯥꯁꯦ ꯄꯪꯊꯍꯟꯗꯗꯤ ꯌꯥꯔꯣꯏ ꯍꯥꯏꯌꯦ ꯃꯥꯏ ꯖꯒꯥꯗꯣ ꯄꯪꯊꯍꯟꯗꯣꯏꯕ ꯃꯥꯜꯂꯦꯕ ꯃꯐꯝ ꯖꯒꯥꯗꯣ ꯍꯥꯏꯗꯤ ꯃꯥꯗ ꯌꯥꯝ ꯈꯣꯡꯒꯗꯣꯏꯕ
ꯎꯝ
ꯑꯣ ꯐꯣꯠ ꯨ ꯐꯣꯠꯂꯁꯨ ꯁꯃꯨ ꯁꯃ ꯁꯨ ꯑꯥ ꯑꯗꯨꯒ ꯏꯁꯄ꯭ꯔꯦ ꯀꯩꯀꯥꯒ ꯀꯥꯞꯄꯤꯗꯅ ꯇꯧꯗꯣꯏꯅꯦꯕ ꯃꯥꯁꯦ ꯑꯗꯨꯅ ꯇꯧꯗꯣꯏꯁꯦ ꯈꯪꯗꯦ ꯀꯃꯥꯏꯅ ꯇꯧꯣꯏꯅꯅꯣ ꯑꯁꯤꯁꯦ ꯂꯝꯁꯨ ꯈꯔ ꯍꯦꯜꯂꯦ ꯁꯤ ꯍꯧꯗꯣꯡꯁꯦ ꯑꯗꯨꯝ ꯀꯣꯏ ꯈꯣꯏꯆꯠ ꯌꯥꯝ ꯆꯠꯀꯟꯕꯗꯨꯣ ꯑꯣꯏꯕ ꯎꯝ ꯑꯗꯨꯗ ꯇꯧꯔꯤꯅꯦ ꯑꯗꯨꯒ ꯑꯃꯨꯛ ꯌꯦꯡꯗ
ꯂꯩꯀꯥꯏ ꯀꯣꯏꯕ ꯑ ꯑꯗꯨꯅꯦ ꯂꯩꯀꯥꯏ ꯀꯣꯏꯕ ꯍꯧꯗꯣꯡꯁꯦ ꯈꯔ ꯑꯗꯨꯝ ꯃꯤꯅ ꯈꯔ ꯑꯗꯨꯝ ꯑꯦꯇꯦꯛ ꯇꯧꯒꯜꯂꯦꯕ
ꯎꯝ
ꯌꯨꯝꯗ ꯑꯗꯨꯝ ꯈꯔ ꯍꯧꯗꯣꯛ ꯍꯧꯗꯣꯡ ꯃꯈꯥꯁꯨ ꯈꯔ ꯄꯣꯟꯕꯅꯤꯅ ꯆꯀꯟ ꯅꯧꯗꯗꯨꯝ ꯂꯩ
ꯃꯆꯥ ꯑꯃ ꯂꯩꯔꯤꯌꯦ ꯑꯗꯨꯣ ꯃꯆꯥꯗꯨꯗꯤ ꯑꯆꯥꯄꯣꯠ ꯆꯦꯟꯅꯅꯕ ꯍꯣꯠꯅꯕꯗꯅꯦ ꯃꯤꯅꯤꯠ ꯑꯃ ꯂꯑꯅꯤ ꯀꯩꯅꯣꯝ ꯄꯨꯔꯛꯀꯅꯤ ꯑꯃꯨꯛ ꯆꯠꯈꯤꯅꯤ ꯀꯤꯡꯗꯝꯡꯕꯣꯣꯟ ꯃꯆꯦ ꯑꯃ ꯄꯨꯔꯛꯀꯅꯤ ꯑꯃꯨꯛ ꯆꯠꯈꯤꯅꯤ ꯉꯥ ꯃꯔꯨ ꯃꯆꯦ ꯑꯃꯃꯨꯛ ꯄꯨꯔꯛꯀꯅꯤ ꯄꯨꯔꯥ ꯑꯥ ꯑꯩꯅ ꯍꯥꯏꯁꯤꯅꯦ ꯄꯨꯔꯥ ꯃꯃꯥ ꯅ ꯃꯥꯅ ꯅꯤꯡꯖꯕ ꯃꯆꯥ ꯈꯨꯗꯤꯁꯦ ꯍꯧꯗꯣꯡ ꯂꯩ ꯃꯌꯥꯝꯁꯦ ꯃꯥ ꯏꯅꯤꯡꯅꯤꯡꯉꯤ ꯃꯆꯥꯁꯦ ꯑꯗꯣ ꯉꯁꯤꯗꯤ ꯆꯠꯇ꯭ꯔꯦ ꯃꯥ ꯈꯣꯡꯉꯌꯥ ꯊꯣꯛꯏ ꯑꯩ ꯀꯔꯁꯉ ꯀ
ꯍꯧꯗꯣꯡꯒꯤꯅꯦ ꯑꯩꯈꯣꯏꯒꯤꯅꯦ ꯃꯣꯏꯒꯤ ꯀꯩꯅꯣ ꯑꯆꯥꯄꯣꯠꯀ ꯑꯩꯈꯣꯏꯒꯤ ꯂꯩꯗꯅ ꯁꯔꯨ ꯁꯔꯥꯡꯗ ꯍꯨꯔꯤꯒꯤ ꯇꯥꯏꯞꯇ ꯁꯔꯨ ꯆꯔꯥꯡ ꯄꯤꯖꯕ ꯍꯧꯗꯣꯡꯒꯤꯗꯤ ꯂꯩ ꯑꯇꯩ ꯍꯨꯏꯒꯤꯗꯤ ꯂꯩꯀꯣ ꯑꯗꯨꯒꯤꯗꯤ ꯂꯩꯇꯕ ꯃꯥꯜꯂꯦꯀꯣ ꯃꯆꯥꯄꯣꯠ ꯃꯣꯏꯒꯤ ꯃꯀꯨꯞ ꯃꯀꯨꯞ
ꯃꯆꯥ ꯃꯆꯥꯗꯤ ꯂꯩꯌꯦ ꯃꯆꯥꯗꯤ ꯂꯩꯌꯦ ꯁꯔꯨ ꯃꯆꯥꯗꯤ ꯂꯩꯌꯦꯕ ꯑꯥ ꯈꯨꯗꯣꯝꯕꯤꯃꯅꯨꯡ ꯁꯥꯡꯕ
ꯍꯧꯗꯣꯡꯅ ꯆꯥꯅꯕ
ꯑꯗꯨꯝ ꯆꯤꯛꯄ ꯍꯧꯗꯣꯡꯅꯁꯨ
ꯑꯣ ꯃꯣꯏ ꯑꯗꯨ ꯄꯣꯠꯇꯣ ꯑꯗꯨꯝ ꯁꯥꯏꯔꯒꯁꯨ ꯑꯗꯨꯝ ꯇꯨꯝꯃꯒ ꯌꯣꯠꯁꯤꯟꯗ꯭ꯔꯒꯁꯨ ꯑꯗꯨꯝ ꯃꯣꯏꯗ ꯀꯩꯁꯨ ꯑꯀꯥꯏꯕ ꯂꯩꯇꯦꯕ
ꯈ ꯍꯥꯏꯥꯏꯐꯦꯠ ꯁꯔꯨꯒꯤ ꯀꯩꯒꯤ ꯑꯃ ꯃꯍꯥꯎ ꯑꯃ ꯐꯪꯍꯟꯕ ꯍꯥꯏꯇꯥꯔꯦꯅꯦ ꯃꯣꯏꯅ ꯆꯥꯅꯤꯡꯕ ꯁꯥꯏꯅꯤꯡꯕ ꯌꯥꯎꯕ ꯄꯣꯠ ꯑꯃ
ꯑꯁ ꯍꯧꯗꯣꯡꯒꯤ ꯍꯧꯗꯣꯡꯁꯦ ꯂꯣꯏꯕꯁꯦ ꯑꯃꯔꯣꯝꯗꯕꯨꯗꯤ ꯌꯥꯝ ꯀꯥꯟꯅꯩ ꯍꯥꯏꯌꯦꯕꯀꯣ ꯅꯨꯡꯗꯥꯡ ꯑꯩꯈꯣꯏꯒꯤ ꯃꯥꯒꯤ ꯑꯩꯈꯣꯏ ꯀꯅꯥꯒꯨꯝꯕ ꯃꯤꯅꯗꯤꯪ ꯀꯠꯆꯅ ꯇꯨꯃꯤꯟꯅꯕ ꯍꯩꯅꯗꯦ ꯀꯥꯏꯅ ꯍꯥꯏꯕꯁꯨ ꯑꯗꯨꯝ ꯂꯩꯀꯣ ꯑꯗꯒꯤꯗꯤ ꯉꯁꯥꯏꯒꯤ ꯀ ꯆꯩ ꯅꯨꯡꯁꯤꯗꯕ ꯑꯗꯒꯤꯗꯤ ꯍꯩꯅꯗꯕ ꯍꯩꯅꯗꯕ ꯃꯤꯅꯦ ꯌꯥꯝ ꯍꯩꯅꯗꯕꯅꯦꯕ ꯈꯁꯦ ꯑꯗ ꯍꯧꯗꯣꯡꯗꯨꯒꯤ ꯑꯩꯈꯣꯏꯅ ꯂꯩꯃꯤꯟꯅꯕ ꯃꯇꯝꯗ ꯍꯧꯗꯣꯡꯗꯨꯒꯤ ꯀꯥꯟꯅꯕ ꯃꯌꯥꯝ ꯑꯃ ꯂꯩ ꯍꯥꯏꯌꯦꯕ ꯈꯪꯕ꯭ꯔꯥ ꯑꯗꯨꯝꯕ ꯁꯨ ꯑꯩꯈꯣꯏꯒꯤ ꯃꯤꯑꯣꯏꯕꯗ ꯃꯥꯒꯤ ꯃꯣꯟ ꯀꯥꯟ ꯥꯏ ꯇꯔꯦꯅꯦ ꯍꯧꯗꯣꯡꯗꯒꯤ ꯀꯥꯟꯅꯕ ꯍꯥꯏꯗꯤ ꯁꯝꯅ ꯍꯥꯏꯔꯒ ꯇꯨꯃꯤꯟꯅꯔ ꯀꯥꯟꯗ ꯑꯩꯈꯣꯏꯗ ꯏꯁ꯭ꯇ꯭ꯔꯦꯁ ꯑꯦꯟꯖꯥꯏꯇꯤ ꯀꯔꯤ ꯀꯥ ꯂꯩꯕ ꯃꯤ ꯦ ꯃꯥꯒꯔꯣ ꯄꯤꯅꯕ ꯃꯇꯝꯗꯒ ꯑꯗꯨꯃꯥꯏꯅꯒ ꯁꯨꯝ ꯌꯨꯇꯕꯇ ꯀꯩꯗꯩꯁꯨ ꯊꯦꯡꯅꯕ ꯋꯥꯅꯤꯀꯣ ꯑꯗꯨꯃꯥꯏꯅ ꯍꯥꯏꯄꯦꯗꯤ ꯍꯥꯏ ꯑꯗꯣ ꯑꯩꯁꯨ ꯐꯖꯅꯗꯤ ꯑꯩꯈꯣꯏꯁꯨ ꯑꯩꯗꯤ ꯀꯌꯥ ꯇꯨꯃꯤꯟꯅꯗꯦꯕ ꯑꯣꯏꯒꯁꯨ
ꯀꯥꯟꯅꯕ ꯀꯥꯟꯅꯗꯕꯁꯦ ꯂꯣꯏꯅ ꯂꯩꯗꯅ ꯍꯤꯔꯝ ꯈꯨꯗꯤꯡꯃꯛꯇ ꯑꯗꯨꯃꯥꯏꯅ ꯃꯣꯏꯒꯤꯁꯨ ꯀꯥꯟꯅꯕ ꯂꯩ ꯌꯥꯝ ꯍꯦꯟꯖꯤꯟꯕ ꯐꯠꯇꯦ ꯍꯥꯏꯕꯩ ꯋꯥꯅꯦꯕ ꯑꯗꯨꯝ ꯃꯣꯏꯒꯤꯗꯒꯤ ꯊꯥꯗꯣꯔꯛꯄ ꯃꯑꯣꯡꯗꯨꯗ ꯑꯩꯈꯣꯏꯗꯁꯨ ꯍꯥꯏꯗꯤ ꯅꯨꯡꯁꯤꯕ ꯑꯃ ꯐꯥꯎꯍꯟꯕꯗꯣ ꯑꯩꯈꯣꯏꯒ ꯃꯣꯏꯒ ꯀꯅꯦꯛꯁꯟ ꯑꯃ ꯑꯗꯨꯝ ꯂꯩꯌꯦꯕ ꯍꯧꯗꯣꯡꯁꯦ ꯅꯛꯁꯤꯟꯅꯔꯀꯥꯟꯗ ꯑꯗꯨꯒꯤ ꯋꯥꯗ ꯑꯗꯨꯅ ꯑꯩꯈꯣꯏꯗ ꯏꯁꯇ꯭ꯔꯦꯁ ꯂꯩꯕ ꯑꯗꯒꯤ ꯄꯨꯛꯅꯤꯡ ꯋꯥꯈꯟꯁꯦ ꯈꯤꯇꯪ ꯐꯥꯊꯕ ꯉꯝꯕꯗꯣ ꯃꯥꯅꯒ ꯇꯧꯔꯛꯄ ꯑꯗꯨꯅꯒ
ꯑꯥ
ꯑꯗꯨꯅꯦ
ꯑꯗꯣ ꯑꯗꯨꯃꯛꯇ ꯅꯠꯇꯅ ꯑꯗꯨꯝ ꯑꯩꯈꯣꯏ ꯎꯆꯤ ꯋꯥꯆꯤ ꯀꯔꯤ ꯀꯔꯥ
ꯑꯦ ꯑꯗꯨꯒꯤꯗꯤ ꯌꯥꯝ ꯊꯤ ꯀꯥꯟꯅꯔꯦ
ꯍꯣꯏ
ꯎ ꯃꯤ ꯀꯩꯩꯅꯣ ꯊꯥꯏꯅꯔꯤ ꯍꯧꯗꯣꯡ ꯀꯨꯅꯕ ꯑꯗꯨ ꯍꯧꯗꯣꯡꯒꯤ ꯐ ꯐꯤꯗꯥ ꯊꯥꯎ ꯍꯧꯗꯣꯡꯒꯤ
ꯎꯝ ꯑꯣ ꯑꯗꯣ ꯀꯩꯅꯣꯅꯦ ꯑꯩ ꯑꯃꯨꯛ ꯑꯩ ꯈꯤꯇꯪ ꯔꯦꯠ ꯇꯧꯔꯛꯀꯦꯕꯀꯣ ꯏꯁꯤꯡ ꯑꯝꯇ ꯊꯥꯡꯒꯠꯂꯝꯕꯅꯦ ꯑꯩꯗꯣ ꯋꯥꯇꯔꯃꯦꯒꯃꯦꯦꯟ ꯑꯝꯛꯇꯪ ꯂꯧꯔꯨꯈꯤꯒꯦ
ꯍꯣꯏ ꯍꯣꯏ ꯍꯣꯏ
ꯑꯩꯈꯣꯏ ꯃꯥꯗꯣ ꯃꯁꯥ ꯅꯨꯡꯉꯥꯏꯇꯦꯅ ꯇꯧꯕꯗ ꯇꯧꯒꯤ ꯑꯣꯃꯣꯅ ꯍꯥꯏꯔꯝꯕꯅꯦꯕ ꯍꯣꯡꯒꯦꯅ ꯍꯥꯏꯕꯅꯦꯕ ꯑꯗꯨ ꯑꯝꯇ ꯂꯧꯕꯤꯔꯨꯔꯒ ꯑꯩ ꯑꯃꯨꯛ ꯇꯧꯔꯛꯀꯦ ꯊꯝꯃꯦ ꯊꯝꯃꯦ ꯎꯝ ꯎꯝ